ꯂ ꯀꯩꯗꯧꯔꯦꯅꯣ
ꯑ ꯍꯧꯖꯤꯛꯁꯦ ꯆꯥꯛ ꯆꯥꯕ ꯂꯣꯏꯔꯒ ꯐꯝꯔꯤꯌꯦ ꯅꯪꯗꯤ꯫
ꯇꯁ ꯆ ꯆꯥꯂꯔ ꯀ ꯍꯤꯞꯄꯦ
ꯀꯩ ꯍꯤꯟꯖꯥꯡꯅ
ꯀꯩꯅꯣ ꯁꯣꯏꯕꯨꯝ ꯑ ꯀꯥꯡ ꯁꯣꯏꯕꯨꯝ ꯅꯠꯇꯦ ꯑ ꯎꯁꯣꯏ ꯍꯥꯏꯔꯅꯤꯡꯉꯥꯏ ꯎꯁꯣꯏ ꯑꯀꯪꯕꯗꯣ
ꯑꯣ
ꯅꯣꯏꯗꯤ
ꯅꯤꯡꯍꯦ ꯑꯩꯈꯣꯏ ꯉꯁꯤꯗꯤ ꯆꯤꯆꯤ ꯀꯩꯅꯣꯝ ꯉꯥ ꯑꯇꯥꯎꯕ
ꯍꯥꯎ ꯔꯃꯅꯤ
ꯁꯤꯅꯦ ꯑꯍꯝ ꯍꯣꯏ ꯉꯁꯤ ꯈꯛꯇꯅꯦ ꯍꯥꯏꯕꯗꯤ ꯑꯩꯈꯣꯏ ꯇꯣꯉꯥꯟꯅ ꯊꯣꯡꯕꯒꯤ
ꯑꯣ ꯀꯩꯅꯣ ꯍꯣꯁꯇꯦꯜ ꯂꯩꯕ ꯃꯥꯜꯂꯦ ꯑꯗꯨꯗꯤ
ꯑꯥꯎ ꯍꯣꯏ
ꯑꯩꯁ ꯍꯣꯁꯇꯦꯜ ꯂꯩꯕꯁꯦ ꯇꯣꯉꯥꯟꯅ ꯆꯥꯅꯤꯡꯉꯤ ꯇꯣꯉꯥꯟꯅ ꯊꯣꯡꯕ ꯆꯥꯕꯗꯨ ꯃꯍꯥꯎ ꯑꯃꯅꯦꯕ
ꯑ
ꯏꯟꯁꯥꯡ ꯍꯥꯎꯗ꯭ꯔꯁꯨ ꯀꯣ ꯍꯥꯏꯗꯤ ꯁꯧ꯭ꯔꯤꯔꯥ ꯀꯩꯀꯩ ꯃꯅꯥꯔꯛ ꯈꯪꯗꯦ ꯌꯥꯝ ꯕꯦꯁꯛ ꯑꯣꯏꯕ ꯌꯦꯟꯁꯥꯡ ꯑꯣꯏꯔꯁꯨ ꯍꯣꯏ ꯏꯊꯟꯇ ꯊꯣꯡꯉꯒ ꯆꯥꯕꯗꯣ ꯃꯣꯏ ꯌꯥꯝ ꯈꯦꯠꯅꯕꯅꯦ ꯍꯣꯏ
ꯎꯝ
ꯀꯃꯥꯏꯇꯧꯒꯦ
ꯃꯣꯏꯗꯤ ꯍꯣꯁꯇꯦꯜꯗ ꯂ ꯍꯥꯏꯕꯗꯤ ꯃꯣꯏꯗꯤ ꯑꯗꯨꯝ ꯗꯗ ꯑꯗꯨꯝ ꯄꯤꯔꯒ ꯂꯩꯌꯦꯕ ꯑꯗꯨꯒꯤ ꯑꯁ ꯇꯟꯕ
ꯑꯌꯥꯝꯕꯩ ꯗꯥꯜꯅꯦ ꯄꯤꯕꯗꯣ ꯑꯗꯨꯁꯨ ꯈꯔ ꯐꯖꯅ ꯊꯣꯡꯗꯕꯅꯦ
ꯑꯥꯎ ꯍꯣꯏ ꯑꯁ ꯑꯗꯨꯒ ꯌꯦꯟꯒꯨꯝꯕ ꯊꯣꯡꯕ ꯅꯨꯃꯤꯠꯇꯁꯨ ꯀꯣ
ꯎꯝ ꯍꯥꯎꯁꯨ ꯍꯥꯎꯗꯦ ꯌꯥ ꯑꯗꯨꯒ ꯄꯤꯕꯗꯨꯅ ꯈꯤꯇꯪ ꯄꯤꯗꯣꯏꯅꯦ
ꯑ ꯍ ꯍꯣꯏ ꯑꯦꯁ ꯂꯣꯏꯍꯦ
ꯆꯠꯇꯅꯤ ꯌꯥꯝ ꯆꯥꯅꯩ ꯃꯅꯦ ꯍꯣꯁꯇꯦꯜ ꯂꯥꯏꯐ ꯁꯤꯡꯖꯨꯒ ꯃꯣꯔꯣꯃꯦꯦꯠꯄ ꯌꯥꯝ ꯆꯥꯅꯤꯡ ꯃꯟ
ꯑ ꯍꯣꯏ ꯃꯣꯔꯣꯛ ꯆꯥꯗꯕꯁꯨ ꯑꯗꯨꯝ ꯆꯥꯈ꯭ꯔꯦ
ꯍꯣꯏ ꯏꯟꯁꯥꯡ ꯍꯥꯎꯗꯕꯒꯤꯀꯣ
ꯑꯥꯎ
ꯌꯦꯟꯁꯥꯡ ꯍꯥꯎꯗꯕꯒꯤ ꯑꯗꯨꯝ ꯃꯣꯔꯣꯛ ꯣꯃꯦꯠ ꯄꯒꯠ ꯆ
ꯊ
ꯂꯩꯔꯗꯤ ꯑꯗꯨꯝ ꯌꯦꯟꯁꯥꯡ ꯍꯥꯎꯔꯗꯤ ꯑꯃꯃꯤ ꯆꯥꯗ꯭ꯔꯁꯨ ꯌꯥꯅꯤ ꯑꯗꯣ
ꯎꯝ ꯍꯣꯁꯇꯦꯜ ꯂꯩꯕꯒꯤ ꯑꯌꯥ ꯆꯥꯕ ꯌꯥꯕ ꯌꯥꯗꯕꯁꯨ ꯆꯌꯦ ꯄꯪ ꯆꯥ ꯆꯁꯤ ꯂꯩꯦ ꯈꯜꯂꯒ ꯅꯣꯛꯅꯤꯡꯕꯅꯦ ꯑꯩꯈꯣꯏ ꯏꯊꯝꯇ
ꯎꯝ ꯆꯥꯕ ꯌꯥꯕ꯭ꯔꯥ ꯌꯥꯗꯕ꯭ꯔꯥ ꯃꯤꯅ ꯆꯥꯕ ꯌꯥꯏ ꯍꯥꯏꯔꯗꯤ ꯍꯦꯛꯇ ꯑꯩ ꯆꯕꯅꯦ ꯍꯥꯎꯗꯨ꯫ ꯅꯣꯛꯅꯤ ꯑꯣꯏꯅ ꯑꯣꯏꯅ ꯑꯗꯨꯒ ꯑꯩꯈꯣꯏꯅ ꯁꯨꯝ ꯀꯪ ꯈꯉ ꯍꯥꯏꯗꯤ ꯎꯝ ꯀꯩꯅꯣ ꯑꯩꯈꯣꯏꯅ ꯄꯨꯟꯁꯤꯗ ꯆꯥꯕ ꯌꯥꯏ ꯍꯥꯏꯕ ꯈꯪꯗꯕꯁꯤꯡꯁꯨ ꯀꯣ ꯑꯗꯨꯝ ꯈꯪꯪꯂꯛꯄꯅꯦ ꯃꯤ ꯑꯇꯩ ꯑꯇꯩꯅ ꯇꯝꯕꯤꯕꯅꯦ ꯁꯨꯃꯥꯏꯅ ꯆꯥꯗꯣꯏꯕ ꯑꯁꯤ ꯆꯥꯕ ꯌꯥꯕꯅꯦ ꯌꯥꯗꯕꯅꯦ ꯑꯗꯨꯝ ꯍꯣꯁꯇꯦꯜ ꯍꯥꯏꯕꯁꯦ ꯆꯥꯕ ꯆꯥꯕꯒꯤ ꯅꯣꯂꯦꯖꯇꯤ ꯂꯩꯗꯤ ꯂꯩꯕꯅꯦꯕ ꯑꯗꯨꯒ ꯃꯦꯒꯤ ꯊꯣꯡꯕ ꯆꯥꯕ ꯈꯨꯠꯊꯥꯎ ꯑꯃ ꯃꯦꯒꯤ ꯊꯣꯡꯒ ꯒ꯭ꯔꯨꯞ ꯒ꯭ꯔꯨꯞ ꯈꯇ ꯆꯥꯗꯕ꯭ꯔꯣ
ꯑꯩꯈꯣꯏꯗꯤ ꯍꯣꯏ ꯀꯤꯠꯆꯟꯒꯨꯝꯕꯗꯤ ꯑꯗꯨꯝ ꯊꯣꯡꯉꯦꯕ ꯑꯗꯨꯒ ꯑꯩꯈꯣꯏꯗꯤ ꯀꯩꯅꯣꯝꯂ ꯦꯛꯇ꯭ꯔꯤꯛꯀꯤ ꯀꯟꯗꯛꯇꯔꯒꯨꯝꯕ ꯀꯩ ꯀꯩꯔꯥ ꯕꯣꯏꯂꯔꯒꯨꯝꯕ ꯑꯗꯨꯝ ꯄꯥꯏꯕ ꯌꯥꯗꯦꯕ ꯑꯗꯨꯒꯤ꯫
ꯎꯝ ꯑꯗꯨꯗꯤ ꯀꯩꯒꯨꯝꯕ ꯑ ꯇꯨꯡ ꯑ ꯀꯩꯅꯣ ꯇꯧꯔꯒ ꯆꯥꯕ꯭ꯔꯥ ꯍꯥꯏꯗꯤ ꯈꯔ ꯂꯣꯟꯅ ꯊꯣꯡꯉꯒ ꯆꯥꯕ꯭ꯔꯥ ꯅꯣꯏꯁꯦ ꯑꯁ ꯑꯣꯔ ꯇꯥꯏꯟꯒꯃ ꯈꯪꯗꯤꯦ
ꯑꯥꯎ ꯂꯧꯕꯅꯦ ꯑꯗꯨꯒ ꯁꯨꯛꯄꯤ ꯄꯤꯔꯔꯣꯏ
ꯑꯗꯨꯗꯤ ꯅꯣꯚꯤꯗꯤꯌꯥꯒꯨꯝꯕ ꯂꯩꯔꯕꯅꯤ ꯅꯪꯁꯦ ꯅꯠꯇꯦ ꯑꯥ ꯑꯣ
ꯑꯍꯥ ꯑꯗꯨꯗꯤ ꯅꯠꯇꯦ ꯎꯝ
ꯑꯗꯣꯗꯤ ꯎꯝ ꯍꯣꯏ ꯑꯗꯨ ꯑꯣꯏꯔꯁꯨꯀꯣ ꯍꯣꯁꯇꯦꯜ ꯂꯩꯕꯁꯦ
ꯎꯝ
ꯅꯨꯡꯉꯥꯏꯕ ꯑꯃꯗꯤꯀꯣ ꯔꯤꯐ꯭ꯔꯦꯁꯃꯦꯟ ꯄꯤꯕ ꯀꯥꯟꯗ ꯈꯤꯇꯪ ꯀꯩꯅꯣ ꯃꯔꯛ ꯃꯔꯛꯇ ꯔꯤꯐ꯭ꯔꯦꯁꯃꯦꯟ ꯐꯪꯑꯣꯗꯔꯥ
ꯑꯩꯈꯣꯏꯗꯤ ꯔꯤꯐ꯭ꯔꯦꯁꯃꯦꯟꯒꯨꯝꯕꯗꯤ ꯄꯤꯗꯦ
ꯋꯥꯔꯀꯥꯞ ꯌꯦꯡꯅꯕ꯭ꯔꯥ ꯀꯃꯥꯏ ꯇꯧꯕ꯭ꯔꯥ
ꯑꯥꯎ ꯍꯣꯏ ꯌꯦꯡꯉꯦ ꯉꯔꯥꯡ ꯉꯁꯤ ꯅꯨꯡꯗꯥꯡ ꯍꯥꯏꯇꯥꯔꯦ ꯅꯠꯇ꯭ꯔꯒ ꯉꯔꯥꯡ ꯅꯨꯡꯗꯥꯡ ꯍꯥꯏꯕ꯭ꯔꯥ ꯄꯨꯡ ꯕꯣꯔꯣ ꯃꯈꯥꯏꯗ ꯂꯩꯕꯗꯣ
ꯎꯝ
ꯑꯗꯨꯗꯤ ꯌꯦꯡꯉꯦ꯫
ꯑꯣ ꯑꯗꯨꯝ ꯌꯦꯡꯕ ꯌꯥꯕ꯭ꯔꯥ ꯍꯥꯏꯗꯤ ꯑ ꯌꯦꯡꯕ ꯌꯥꯔꯕ꯭ꯔꯣ ꯍꯥꯏꯗꯤ ꯅꯣꯏ ꯍꯣꯁꯇꯦꯜ ꯁꯦ ꯅꯣꯏ ꯍꯣꯁꯇꯦꯜꯗꯤ ꯐꯣꯟ ꯄꯥꯏꯕ ꯌꯥꯕ ꯃꯥꯜꯂꯦ
ꯎꯝ ꯄꯥꯏꯕ ꯌꯥꯗꯦ ꯑꯗꯨ ꯑꯣꯏꯔꯁꯨ ꯂꯣꯠ ꯂꯣꯠꯅ ꯄꯥꯏꯕꯗꯣ
ꯎꯝ ꯎꯝ ꯎ ꯑꯗꯨꯗꯤ ꯈꯪꯈ꯭ꯔꯗꯤ ꯂꯧꯒꯅꯤ ꯁꯤꯗꯤ
ꯑꯥꯎ ꯈꯪꯪꯂꯒ ꯂꯧꯕꯁꯨ ꯐꯥꯏꯟ ꯄꯤꯔꯒ ꯂꯧ
ꯎꯗꯕ ꯑꯁ ꯑꯁ ꯅꯨꯡꯉꯥꯏꯔꯦꯍꯦ ꯅꯣꯏꯒꯤꯁꯦ ꯂꯨꯑꯦꯍꯦ
ꯀꯥꯎꯔꯒ
ꯑꯗꯨꯗꯤ ꯋꯥꯔꯀꯞ ꯌꯦꯡꯕ ꯅꯨꯃꯤꯠꯇꯨꯗꯤ ꯅꯦꯛꯁ ꯗꯦꯗ ꯑꯃꯨꯛ ꯀ꯭ꯂꯥꯁ ꯆꯠꯅꯤꯡꯉꯥꯏꯁꯦ ꯇꯨꯝꯅꯤꯡ ꯌꯦꯡꯂꯃꯒꯅꯤ
ꯑꯥꯎ ꯍꯣꯏ ꯋꯥꯔꯜ ꯀꯞꯇ ꯌꯦꯡꯅꯤꯡꯕ ꯑꯗꯨꯒ ꯑꯦ ꯎꯄꯥꯏ ꯂꯩꯥꯏꯇ꯭ꯔꯦ ꯎꯄꯥꯏ ꯂꯩꯇ꯭ꯔꯦ ꯑꯗꯨꯕꯨ ꯑꯗꯨꯝ ꯌꯦꯡꯉꯦ ꯑꯩꯈꯣꯏꯗꯤ
ꯅꯣꯏ ꯃꯣꯔꯅꯤꯡ ꯄꯤ ꯇꯤꯒ ꯂꯩꯇꯕ ꯃꯥꯜꯂꯦ ꯑꯗꯨꯗꯤ
ꯑꯥ ꯑꯗꯨꯒꯨꯝꯕꯗꯤ ꯑꯩꯈꯣꯏ ꯌꯥꯎꯗꯦ ꯑꯩꯈꯣꯏꯗꯤ ꯑꯦꯟ ꯑꯦꯁ ꯇꯝꯕꯒꯤ ꯎꯝ ꯑꯗꯨ ꯑꯣꯏꯔꯁꯨ꯫
ꯎ
ꯄ꯭ꯔꯦꯌꯔ ꯌꯥꯎꯋꯦ ꯄꯨꯡ ꯃꯥ ꯄꯨꯡ ꯃꯉꯥꯒ ꯃꯤꯅꯤꯠ ꯐꯣꯔꯇꯤ ꯐꯥꯏꯚ ꯁ꯭ꯋꯥꯏꯗ
ꯎꯝ ꯎꯝ ꯎꯝ ꯀꯩꯅꯣ ꯃꯤꯁꯟ ꯁ꯭ꯀꯨꯜꯒꯨꯝꯕꯗꯒꯤ ꯇꯥꯏꯞꯇ ꯆꯠꯂꯦꯀꯣ
ꯑꯩꯈꯣꯏꯁꯦ ꯑꯥ ꯆꯦ ꯀꯩꯅꯣꯝ ꯑꯩꯥ ꯍꯤꯟꯁ ꯄꯤꯒꯦ
ꯎꯝ꯫
ꯀꯔꯤꯔꯥ ꯑꯩꯈꯣꯏꯁꯦ ꯑꯦꯟꯅꯦꯁ ꯈꯪꯕ꯭ꯔꯥ ꯁꯣꯔꯠꯅꯦ ꯁꯤꯁꯦ
ꯎꯝ ꯑꯗꯨꯒꯤ ꯑꯣꯏꯔꯝꯒꯗꯤ ꯑꯗꯨ ꯑꯣꯏꯔꯗꯤ ꯑꯣꯔ ꯀꯞ ꯌꯦꯡꯕ ꯍꯥꯏꯗꯤ ꯑꯣꯔ ꯀꯞ ꯌꯦꯡꯕ ꯅꯨꯃꯤꯠꯇꯗꯤ ꯈꯔ ꯊꯦꯡꯅ ꯇꯨꯝꯅꯕꯅꯦꯕ ꯃꯤꯁꯦ ꯋꯥꯜꯀꯞꯁꯨ꯫ ꯑꯗꯨ ꯑꯣꯏꯔꯒ ꯑꯌꯨꯛ ꯄꯨꯡ ꯃꯉꯥꯗ ꯍꯧꯒꯅꯤꯡꯉꯥꯏꯁꯦ ꯈꯔ ꯋꯥꯗꯤ ꯋꯥꯔꯝꯒꯅꯤ
ꯍꯣꯏ ꯋꯥꯥꯏꯑꯦ ꯉꯔꯥꯡꯗꯤꯀꯣ ꯄꯨꯡ ꯕꯣꯔꯣ ꯃꯈꯥꯏꯗꯅꯦꯕ ꯍꯧꯕꯗꯧꯔꯀ ꯑꯗꯨ ꯑꯌꯥ ꯄꯨꯡ ꯑꯅꯤ ꯃꯈꯥꯏ ꯍꯦꯜꯂꯦ ꯃꯣꯏꯅ ꯁꯅꯥꯕꯗꯣ
ꯎꯝ ꯎꯝ
ꯒꯣꯜꯗꯣ ꯁꯨꯛꯆꯟ ꯆꯟꯗꯕꯒꯤ
ꯍꯣꯏ ꯑꯩꯅ ꯑꯩꯁꯨ ꯑꯥꯔꯖꯦꯟꯇꯤꯅꯥ ꯁꯞꯄꯣꯔꯠ ꯇꯧꯕꯅꯦꯕ ꯃꯣꯏ ꯅꯣꯏ ꯅꯣꯏ ꯅꯣꯏꯗꯤ
ꯑꯩꯗꯤ ꯏꯪ꯭ꯂꯟ
ꯑꯥꯎ ꯑꯣꯏꯔꯝꯒꯅꯤ ꯑꯣꯏꯔꯝ
ꯑꯦ ꯑꯩꯗꯤꯀꯣ ꯇꯁꯦꯡꯅ ꯍꯥꯏꯔꯔꯦ ꯑꯥꯔꯖꯦꯟꯇꯤꯅꯥꯕꯨꯗꯤ ꯑꯗꯨꯝ ꯅꯨꯡꯁꯤ ꯁꯤꯕꯅꯦꯕ ꯑꯗꯨꯕꯨ ꯑꯩꯅ ꯈ꯭ꯋꯥꯏꯗꯒꯤ ꯄꯥꯝꯕꯗꯤ ꯕ꯭ꯔꯥꯖꯤꯜꯅꯦꯕ
ꯎꯝ ꯎꯝ ꯎꯝꯝ
ꯅꯃꯔꯗ ꯄꯥꯝꯕ ꯑꯗꯨꯒꯤ ꯅꯦꯃꯔꯗꯨ ꯁꯤꯈ꯭ꯔꯕ ꯑꯗꯨꯕꯨ ꯄꯣꯔꯇꯨꯒꯜꯁꯨ ꯁꯤꯒꯗꯕꯅꯦ ꯍꯥꯏꯔꯒ ꯑꯃꯨꯛ ꯁꯤꯈ꯭ꯔꯦ ꯑꯗꯨꯒ ꯑ ꯃꯁꯤꯁꯨꯁꯨ ꯁꯤꯒꯗꯕꯅꯦ ꯍꯥꯏꯔꯒ ꯁꯞꯄꯣꯔꯠ ꯇꯧꯕ ꯉꯝꯗꯕ ꯑꯃ
ꯎ ꯍꯣꯏ
ꯏꯕꯒꯤ ꯑꯩ ꯉꯝꯗ꯭ꯔꯦ
ꯃꯣꯏ ꯐꯥꯏꯅꯦꯜ ꯀꯥꯈ꯭ꯔꯦ ꯍꯧꯖꯤꯛ ꯏꯁꯄꯦꯟꯒ ꯏꯁꯄꯦꯟꯒ ꯑꯔꯖꯦꯟꯇꯤꯅꯥ꯫ ꯑꯩ ꯍꯧꯖꯤꯛ ꯌꯥꯝ ꯋꯥꯔꯤ ꯇꯧꯋꯦ ꯍꯥꯏꯗꯤ ꯏꯁꯄꯦꯟꯗꯣ ꯃꯣꯏ ꯐꯖꯅ ꯁꯅꯥꯏꯑꯦꯕ ꯅꯍꯥꯟ ꯃꯣꯏꯒꯤ ꯃꯦꯠꯁ ꯌꯦꯡꯕꯗꯣ ꯑꯗꯨ ꯀꯩꯒꯨꯝꯕ ꯑꯔꯖꯦꯟꯇꯤꯅ꯫ ꯁꯤꯗ ꯉꯝꯗꯂꯤꯗꯤ ꯍꯥꯏꯔ ꯍꯥꯏꯗꯤ ꯑꯩ ꯄꯥꯈꯠꯂꯦꯕ꯫
ꯑꯁ ꯑꯩꯗꯤ ꯑꯥꯔꯖꯦꯟ ꯁ꯭ꯄꯦꯟꯕꯨ ꯇꯧꯗꯣꯏꯅꯦ
ꯎꯝ ꯏꯁꯄꯦꯟ ꯐꯠꯆꯟꯅ ꯁꯉꯥꯏꯌꯦ ꯃꯣꯏ ꯈꯪꯗꯦ ꯎꯝ
ꯕ꯭ꯔꯥꯖꯤꯜꯒꯤꯅꯦꯕ ꯑꯩꯅ ꯁꯞꯄꯣꯔꯠ ꯇꯧꯕꯁꯤꯡꯁꯦ ꯕ꯭ꯔꯥꯖꯤꯜ꯫ ꯁ꯭ꯄꯦꯟ ꯏꯪꯂꯦꯟ ꯑꯗꯨꯝ ꯁꯞꯄꯣꯔꯠ ꯇꯧꯋꯦꯕ ꯑꯗꯨꯒ ꯍꯧꯖꯤꯛꯁꯦ꯫ ꯁ꯭ꯄꯦꯟ ꯈꯛꯇ ꯉꯥꯏꯔꯦ
ꯏꯁꯄꯦꯟꯁꯦ ꯂꯦꯃꯤꯟ ꯌꯃꯥꯜꯗꯣ ꯑꯗꯨꯝ ꯐꯖꯅ ꯁꯥꯟꯅꯕꯅꯦ ꯃꯣꯏ
ꯃꯥꯕꯨꯅꯦ ꯑꯩ ꯈ꯭ꯋꯥꯏꯗꯒꯤ ꯄꯥꯝꯕ
ꯎꯝ ꯃꯥꯁꯦ ꯃꯦꯁꯤꯅ ꯐꯖꯅ ꯇꯥꯛꯄꯤꯕ ꯃꯥꯜ ꯃꯣꯏ ꯕꯥꯔꯁꯦꯂꯣꯅꯥ ꯍꯥꯏꯗꯤ ꯀ꯭ꯂꯕ ꯑꯃꯗ ꯀꯨꯏꯅ ꯁꯟꯅꯔꯛꯑꯦꯕ꯫
ꯑꯥꯎ ꯃꯦꯁꯤꯒꯤ ꯐꯦꯟꯁꯤꯡꯅꯦ ꯁꯤꯒꯤ ꯏꯁꯄꯦꯟꯁꯤꯡꯁꯦ꯫ ꯑꯗꯨꯒꯤ ꯅꯨꯡꯉꯥꯏꯔꯅꯤ
ꯃꯣꯏ ꯑꯗꯨ ꯏꯁꯄꯦꯟꯒꯤꯥ ꯑꯉꯥꯡ ꯏꯁꯄꯦꯟꯒꯤ ꯀ꯭ꯂꯕꯇ ꯏꯁꯄꯦꯟꯒꯤꯗ ꯀꯩꯅꯣ ꯑꯩꯇꯤꯟ ꯏꯔꯁꯀꯤ ꯑꯉꯥꯡ ꯑꯃ ꯌꯥꯎꯕꯅꯦ ꯃꯥꯁꯨ ꯑꯗꯨꯝ ꯍꯩꯗꯤ ꯍꯩꯕꯅꯦ ꯏꯁꯄꯦꯟꯁꯦ ꯃꯣꯏꯅ ꯃꯣꯏ꯫ ꯇꯤꯝꯅ ꯕꯣꯜ ꯑꯃꯔꯛ ꯐꯪꯂꯕ
ꯎꯝ
ꯎꯝ ꯑꯄꯣꯅꯦꯟ ꯇꯤꯝꯁꯦ ꯀꯃꯥꯏꯅ ꯇꯧꯗꯣꯏꯅꯣ ꯈꯪꯗꯦ ꯃꯣꯏ ꯐꯖꯅ ꯁꯅꯥꯏꯌꯦꯕ
ꯐꯪꯔꯒ ꯑꯁ
ꯎꯝ꯫
ꯒꯣꯜ ꯆꯟꯗ꯭ꯔꯗꯤ ꯌꯥꯗꯦ ꯍꯥꯏꯕ ꯇꯥꯏꯞꯇ ꯑꯗꯨꯝ ꯀꯦꯔꯤ ꯇꯧꯔꯒ ꯑꯗꯨꯝ
ꯆꯟꯕꯅꯦꯕ ꯑꯗꯨꯒꯤ ꯑꯁ꯫ ꯌꯦꯡꯕ ꯅꯨꯡꯉꯥꯏꯌꯦꯍꯦ ꯑꯗꯨꯒꯤ ꯎꯝ ꯍꯣꯏ꯫
ꯐꯨꯠꯕꯣꯜꯁꯦ ꯐꯥꯔꯁ ꯁꯦꯀꯦꯟ ꯊꯥꯔꯠ ꯂꯩꯕ꯭ꯔꯥ ꯀꯃꯥꯏꯅ ꯇꯧ꯫
ꯑꯁ ꯑꯥꯁꯤ ꯐꯤꯐꯥꯒꯤꯗꯤ ꯆꯦꯝꯄꯤꯌꯟ ꯈꯛꯇ ꯎꯝ
ꯑ ꯑꯗꯨ ꯑꯣꯏꯔꯗꯤ꯫ ꯁꯤ ꯑꯅꯤꯗ ꯑꯉꯝꯕꯗꯨ ꯆꯦꯝ
ꯑ ꯍꯣꯏ ꯑꯩꯗꯤ ꯏꯁꯄꯦꯟꯕꯨ ꯄꯥꯝꯃꯦ ꯉꯝꯕꯗ ꯄꯥꯝꯃꯦ
ꯑꯗꯣꯏꯅꯣ꯫
ꯐꯥꯏꯅꯦꯜꯗꯤ ꯈꯪꯗꯦ ꯌꯦꯡꯗ꯭ꯔꯤ꯫
ꯑꯩꯁ ꯑꯩ ꯑꯗꯨ ꯇꯥꯏꯃꯤꯡꯗꯣ ꯇꯨꯋꯦꯜꯞ ꯊꯥꯔꯇꯤꯗ ꯑꯃꯨꯛꯀ ꯁꯥꯟꯅꯒꯗꯕ ꯃ ꯍꯥꯏ ꯗꯤ ꯑꯌꯦꯝꯕꯩ ꯅꯨꯡꯗꯥꯡꯗ ꯁꯥꯟꯅꯔꯦꯕ꯫
ꯐꯥꯏꯅꯦꯜꯁꯦ ꯇ꯭ꯋꯦꯟꯇꯤ ꯇꯨ ꯍꯥꯏꯕ ꯅꯠꯇ꯭ꯔꯣ꯫
ꯈꯪꯗꯦ
ꯇ꯭ꯋꯦꯟꯇꯤ ꯇꯨ ꯁꯋꯥꯏꯗꯔꯥ ꯎꯝ꯫ ꯇ꯭ꯋꯦꯟꯇꯤ ꯇꯨ ꯁꯥꯏ ꯁ꯭ꯋꯥꯏꯗ꯭ꯔꯥ ꯅꯠꯇ꯭ꯔꯒ ꯇ꯭ꯋꯦꯟꯇꯤ ꯐꯣꯔ ꯍꯥꯏꯕ꯭ꯔꯥ ꯑꯁ ꯀꯥꯎꯈ꯭ꯔꯦ꯫
ꯑꯗꯨ ꯑꯣꯏꯔꯁꯨ ꯌꯦꯡꯗꯣꯏꯅꯦ ꯇꯨꯋꯦꯜꯞ ꯊꯥꯔꯇꯤꯗ ꯈꯪꯗꯦ ꯑꯩꯌꯥꯝꯕꯩ ꯑꯗꯨꯝ꯫ ꯅꯨꯃꯤꯗꯥꯡꯗ ꯃꯣꯏꯁꯦ ꯁꯥꯟꯅꯔꯦꯕ ꯑꯗꯨ ꯑꯗꯨ ꯑꯣꯏꯔꯁꯨ ꯌꯦꯡꯗꯣꯏꯅꯦ ꯐꯥꯏꯅꯦꯜꯗꯤ ꯇꯨꯝꯅꯤꯡꯂꯁꯨ ꯃꯔꯥꯛ ꯃꯔꯥꯛꯇ ꯇꯨꯝ ꯇꯨꯝꯅꯤꯡꯕꯅꯦ ꯉꯥꯏꯔꯒ ꯉꯥꯏꯔꯒ ꯈꯨ ꯇꯨꯝꯅꯤꯡ ꯀꯩꯅꯣ ꯃꯦꯠꯁ ꯈꯔꯗꯤ ꯑ ꯊ꯭ꯔꯤꯗꯒꯨꯝꯕ ꯍꯧꯕꯁꯨ ꯂꯩꯌꯦ
ꯑꯥꯎ ꯎꯝ ꯍꯣꯏ ꯇꯨ ꯃꯈꯥꯏꯒꯨꯝꯕ ꯑꯩꯅ ꯌꯦꯡꯅꯤꯡꯕ꯫ ꯇꯤꯝꯗꯣ ꯁꯅꯥꯔꯗꯤ ꯑꯗꯨꯝ ꯌꯦꯡꯉꯦ ꯉꯥꯏꯔꯒ ꯑꯂꯥꯔꯝ ꯊꯝꯂꯒ ꯑꯅꯤ ꯃꯈꯥꯏ
ꯎꯝ ꯑꯗꯨꯒ ꯑꯌꯨꯛ ꯄꯨꯡ ꯃꯉꯥꯗ ꯁꯥꯟꯅꯕꯁꯨ ꯂꯩꯕꯅꯤ ꯈꯪꯗꯦ ꯀꯔꯤ ꯇꯤꯝꯅꯣ ꯑꯃ ꯂꯩꯕꯅꯦ꯫
ꯑꯗꯨꯅꯦ꯫
ꯑꯁ ꯑꯩꯅꯀꯣ ꯑꯩꯈꯣꯏꯗꯤ ꯀꯩꯅꯣ ꯑꯥꯔꯕꯤ ꯁꯤ ꯁꯤ꯫ ꯆꯥꯖ ꯇ ꯑ ꯀꯩꯅꯣ ꯄ꯭ꯔꯣꯖꯦꯛꯇ ꯏꯁꯀ꯭ꯔꯤꯟ ꯌꯥꯝ ꯆꯥꯎꯅ ꯀꯥꯞꯂꯒ ꯌꯦꯡꯅꯩ ꯃꯤ ꯂꯣꯏꯅ ꯂꯥꯛꯃꯤꯟꯅꯔꯒ꯫
ꯅꯨꯡꯉꯥꯏꯔꯦꯅꯤꯍꯦ ꯑꯥꯎ ꯍꯣꯏ ꯑꯗꯨꯒ ꯄꯩꯁꯥ ꯊꯥꯔꯒ
ꯎꯝ ꯍꯣꯏ ꯍꯣꯏ ꯅꯨꯡꯉꯥꯏꯕꯅꯤ ꯀꯩꯅꯣ꯫ ꯑꯥꯔꯖꯦꯟꯇꯤꯅꯥꯒꯤ ꯖꯔꯁꯤ ꯂꯤꯠꯂꯒ ꯆꯠꯇꯣꯏꯅꯦꯕ ꯐꯥꯏꯅꯦꯜꯗꯁꯦ ꯀ ꯀꯩꯒꯨꯝꯕ ꯇꯜꯂꯗꯤ ꯑꯩ ꯑꯃꯨꯛꯀ ꯍꯨꯗꯤ ꯂꯤꯠꯂꯒ ꯂꯥꯛꯇꯣꯏꯅꯦ ꯏꯀꯥꯏꯒꯅꯤꯕ ꯅꯠꯇꯔꯗꯤ
ꯑꯦꯍꯦ ꯑꯁ ꯃꯤꯗꯤ ꯏꯀꯥꯏ ꯗꯦꯗ ꯅꯦꯠ ꯇꯞꯄꯗꯤ꯫ ꯑꯥꯔꯖꯦꯟꯇꯤꯅꯥ ꯉꯝꯔꯁꯨ ꯉꯝꯗ꯭ꯔꯁꯨ ꯑꯥꯔꯖꯦꯟꯇꯤꯅꯥ ꯃꯤ ꯑꯇꯣꯞꯄꯗꯤ ꯑꯗꯨꯝ
ꯎꯝ ꯎꯝ ꯎꯝ ꯑꯍꯣꯏ ꯀꯩꯅꯣ ꯑꯩꯒꯤ ꯏꯁꯇꯦꯇꯁꯁꯦ ꯌꯦꯡꯕ ꯌꯥꯗ꯭ꯔꯦ ꯍꯧꯖꯤꯛꯀꯥꯟꯗ ꯋꯥꯔ ꯀꯞ ꯀꯤ ꯃꯔꯝ꯫ ꯃꯔꯥꯛ ꯃꯔꯥꯛꯇ ꯌꯦꯡꯗ꯭ꯔꯁꯨ ꯀꯅꯥ ꯁꯅꯥꯗꯣꯏꯅꯣ ꯀꯅꯥ ꯉꯝ꯫ ꯎꯕ꯭ꯔꯥ ꯑꯗꯨꯝ ꯈꯪꯕꯅꯦ ꯏꯁꯇꯦꯇꯁ꯫ ꯇꯧꯔꯁꯦ ꯑꯌꯥꯝꯕꯩ ꯋꯥꯔꯜ ꯀꯞꯀꯤ ꯃꯔꯝꯗ ꯉꯥꯛꯇꯪ ꯑꯞꯂꯣꯠ ꯇꯧꯅꯔꯦꯕ ꯍꯧꯖꯤꯛ
ꯍꯣꯏ ꯑꯩꯗꯤ ꯉꯔꯥꯡ ꯁꯤꯕꯗꯣ ꯑꯩꯗꯤ ꯏꯪꯂꯦꯟꯗꯣ꯫ ꯒꯣꯜ ꯑꯃ ꯆꯟꯕꯒꯤ ꯑꯗꯨꯒ ꯃꯤꯅꯤꯠꯁꯨ ꯂꯩꯇ꯭ꯔꯕ ꯑꯗꯨꯒꯤ ꯏꯪꯂꯦꯟꯗ ꯉꯝꯗꯣꯏꯔꯥ ꯉꯝꯗꯣꯏꯔꯅ ꯍꯥꯏꯗꯤ ꯈꯟꯕ ꯑꯗꯨꯒ ꯂꯥꯁ ꯆꯥ
ꯃꯦꯁꯤꯅꯥ꯫
ꯃꯣꯏꯅ ꯍꯦꯛ ꯇꯧꯈ꯭ꯔꯕꯗꯣ ꯂꯣꯏꯔꯦ꯫
ꯍꯧꯖꯤꯛꯀꯥꯟꯒꯤ ꯐꯤꯐꯥ ꯋꯥꯜꯀꯞꯁꯦ ꯈ꯭ꯋꯥꯏꯗꯒꯤ ꯚꯥꯏꯔꯦꯜ ꯆꯠ꯫ ꯑꯗꯨꯁꯦ ꯏꯪꯂꯦꯟꯒꯤ ꯍꯥꯂꯦꯟꯗꯨ ꯑꯣꯏꯔꯝꯅꯦ ꯑꯗꯒꯤꯁꯦ ꯌꯨꯇꯨꯌꯨꯞꯔ ꯁꯣꯁꯤꯦꯜ ꯃꯦꯗꯤꯌꯥ ꯑꯃ ꯍꯦꯛꯇ ꯌꯦꯡ ꯆꯪꯕ ꯌꯥꯗꯔꯦ꯫ ꯃꯥꯒꯤ ꯚꯥꯏꯔꯦꯜ ꯀ꯭ꯂꯤꯞꯅ
ꯑꯗꯨꯒ ꯃꯥꯒꯤ ꯃꯑꯣꯡꯁꯨ ꯇꯧꯕ ꯌꯥꯝꯈ꯭ꯔꯦ ꯃꯤꯅ ꯎꯝ ꯑꯗꯨꯅꯦ꯫ ꯑꯗꯣ ꯑꯃ ꯃꯥ ꯀꯩꯅꯣꯝ ꯔꯦꯁꯇꯨꯔꯥꯟꯗ ꯃꯥ ꯆꯠ ꯑꯦ ꯆꯥꯛ ꯅꯠꯇꯦ ꯀꯩꯅꯅꯨꯡꯝ ꯆꯥꯕ ꯀꯥꯟꯗ ꯃꯥ ꯃꯤꯔꯔꯗ ꯎꯔꯒ ꯃꯥ ꯈꯪꯕꯗꯣ꯫
ꯎꯪ꯫